ꯏꯁ ꯌꯥꯝ ꯂꯎꯋꯦꯀꯣ ꯍꯧꯖꯤꯛꯇꯤ
ꯌꯥꯝ ꯀꯔꯤꯅꯣ
ꯐ ꯌꯥꯝꯕ ꯃꯥꯂꯦ
ꯍꯣꯏ ꯍꯧꯖꯤ ꯀꯗꯤ ꯌꯥꯝ ꯀꯜꯂ ꯀꯔꯤ ꯇꯧꯕꯅꯣ ꯀꯔꯤ ꯇꯧꯕ꯭ꯔꯣ
ꯑ ꯏꯁꯤ ꯇꯧꯗꯦ
ꯅꯨꯄꯥꯒꯤ ꯄꯤꯛꯆꯔ ꯌꯦꯡꯉꯒ ꯂꯩꯕ꯭ꯔꯣ
ꯍ ꯆꯂꯋꯥꯔ
ꯀꯗꯥꯏ ꯆꯠꯇꯦ ꯚꯥꯏ ꯅꯪꯉꯣꯟꯗ ꯂꯥꯛꯑꯣ ꯍꯥꯏꯕ꯭ꯔꯣ
ꯑꯥꯎ ꯂꯥꯛꯑꯣ ꯉꯃꯗꯤ
ꯑꯁ
ꯌꯥꯝ ꯁ ꯉꯣꯗ ꯄ
ꯍꯧꯖꯤꯛꯄꯨꯗꯤ ꯉꯝꯃꯣꯏꯗ
ꯆꯥꯕ ꯂ ꯑꯣꯏꯔꯔꯕꯥꯎ
ꯍꯣꯏ ꯆꯕꯂꯔꯦ ꯆꯥꯕꯜ ꯑꯣꯏ ꯂꯑꯣꯗꯣ
ꯑꯗꯨꯒ ꯑꯩꯈꯣꯏ ꯑꯩꯈꯣꯏ ꯑꯅꯤꯒꯤ ꯋꯥꯔꯤꯗꯣ ꯑꯃꯨꯛꯀ ꯆꯪꯈꯤꯅꯤ ꯍꯥꯥ
ꯑꯟ꯭ꯔꯤ ꯋꯥ
ꯑꯩꯁꯨ ꯍꯥꯏꯗꯤ ꯅꯣꯂꯦꯖꯇꯤ ꯂꯧꯕ ꯇꯥꯏꯌꯦꯅ ꯃꯊꯧ ꯇꯥꯏꯌꯦꯅ
ꯎꯝ ꯌꯥꯕ ꯆꯥꯅꯤ
ꯍꯥꯏꯗꯤ ꯑꯩ ꯉꯁꯥꯏ ꯍꯥꯏꯗꯣ
ꯑꯥ
ꯅꯨꯄꯤꯗ ꯂꯩꯁꯥꯕꯤ ꯑꯃꯗꯀꯣ ꯀꯃꯥꯏꯅ ꯑꯥꯏ ꯂꯚ ꯌꯨ ꯍꯥꯏꯗꯣꯏꯅꯣ
ꯏ ꯌꯥꯝ ꯈꯪꯗꯕꯒꯤ ꯇꯥꯏꯇ ꯇꯧꯋꯤꯀꯣ ꯅꯪ
ꯑꯁꯦꯡꯕꯅꯦ ꯑꯩ ꯈꯪꯗꯕꯤꯅꯤ ꯈꯪꯉꯗꯤ
ꯌꯥꯝ ꯍꯩꯔꯝꯒꯅꯤ ꯅꯪ
ꯑꯩꯗꯦ
ꯉꯁꯛ ꯌꯦꯡꯕꯗ ꯑꯗꯨꯝ ꯈꯪꯉꯤꯗ
ꯑꯩ ꯁꯛꯄꯨ ꯈꯪ꯭ꯔꯅꯤ
ꯆꯪꯉꯥꯏ
ꯀꯗꯥ ꯏꯗꯤ ꯀ ꯈꯪ ꯃꯦ ꯇꯠ
ꯑꯗꯨꯝ ꯈꯉꯦ
ꯑꯣ ꯑꯩꯒꯤꯗꯤ ꯄꯤꯗꯔꯣ
ꯑꯥ
ꯑ
ꯑꯁꯦꯡꯕꯗꯁꯨ ꯎꯔꯦꯗ ꯑꯩ
ꯁꯦꯡꯕ ꯎꯔꯦ
ꯑꯥ
ꯇꯂꯒꯦ
ꯁ ꯃꯅꯦ ꯑꯉꯥꯡ ꯑꯣꯏꯕꯒꯤ ꯅꯪꯗꯤ ꯈꯪꯅꯔꯣꯏꯗ
ꯁꯁ ꯑꯉꯥꯡ ꯑꯣꯏ ꯈꯪꯉꯔꯣꯏ
ꯁꯨꯝꯗ꯭ꯔ
ꯑꯍꯟ ꯑꯣ ꯑꯍꯥꯟ ꯈ ꯈ
ꯏꯆꯦꯀꯥꯎ
ꯏꯆꯦ ꯀꯔꯠꯇ ꯆꯂꯣ
ꯏꯗꯦꯒ
ꯑꯦ ꯑꯩꯉꯣꯟꯗꯒꯤ ꯌꯥꯝ ꯑꯉꯥꯡ ꯑꯣꯏꯔꯝꯅꯤ ꯅꯪ ꯉꯥꯈꯥ ꯑꯣꯏꯔꯝꯅꯤ ꯌꯥꯝ ꯉꯅꯥ ꯈꯥ ꯑꯣꯏꯔꯔ ꯌꯥꯝꯅꯤ
ꯀꯨꯟꯊ꯭ꯔꯥ ꯁꯨꯔꯕꯣ ꯅꯪ
ꯑꯦ ꯀꯨꯟꯊ꯭ꯔꯥꯒꯑꯅ ꯅꯪ ꯀꯨꯟꯊ꯭ꯔꯥ ꯅꯪ ꯀꯨꯟꯊ꯭ꯔꯥꯔꯣ
ꯑꯥꯎ ꯑꯔꯤꯕꯅꯦ ꯑꯩꯗꯤ
ꯑꯁ ꯑꯗꯨꯗꯤ ꯍꯅꯨꯕꯤꯒ ꯋꯥꯔꯤ ꯁꯥꯟꯅꯕꯅꯤ ꯑꯩꯁꯦ
ꯅꯪ ꯐꯥꯔ ꯁꯤꯔ ꯈꯪꯗꯦ ꯑꯩ
ꯑꯁ ꯑꯩ ꯑꯩ ꯐꯥꯒꯦ ꯍꯥꯏꯕ꯭ꯔꯣ
ꯑ
ꯀꯃꯥꯏꯅ ꯐꯥꯗꯣꯏꯅꯣ ꯊꯧꯔꯤꯅ ꯐꯜꯂꯒ ꯐꯥꯗꯣꯏꯔꯣ ꯅꯠꯇ꯭ꯔꯒ ꯒꯥꯔꯤ ꯃꯅꯨꯡꯗ ꯐꯥꯗꯣꯏꯔꯣ ꯅꯠꯇ꯭ꯔꯒ ꯊꯦꯝ ꯑꯃꯒ ꯐꯥꯗꯣꯏꯔꯣ ꯑ ꯑꯗꯨ ꯅꯪꯒꯤ ꯌꯨꯝꯗ ꯄꯨꯔꯛꯑꯒ ꯀꯔꯤ ꯇꯧꯗꯣꯏꯅꯣ
ꯏꯁ ꯊꯝꯗꯣꯏꯅꯦ ꯀꯩꯅꯣ
ꯀꯗꯥꯏꯗꯅꯣ
ꯑꯩꯒꯤ ꯌꯨꯝꯗ ꯍꯥꯏꯔꯒ
ꯅꯪꯒꯤ ꯌꯨꯝꯗ ꯑꯩ ꯑꯩ ꯄꯨꯔꯛꯑꯒ ꯅꯪ ꯀꯔꯤ ꯇꯧꯒꯦ ꯍꯥꯏꯕꯅꯣ
ꯑꯦꯁ ꯑꯩꯒꯤ ꯅꯨꯄꯥ ꯑꯣꯏꯊꯣꯛꯀꯦꯅꯦ
ꯑꯁ ꯦꯔꯥ ꯅꯔꯅꯤꯁꯦ
ꯔ꯭ꯔꯎ
ꯑꯁ ꯏꯪ ꯃꯅꯦ ꯍꯟꯗ ꯇꯤꯗꯤꯀꯣ ꯇꯁꯦꯡꯕꯅꯦ ꯍꯟꯗꯛꯀꯤꯗꯤꯀꯣ
ꯎꯝ
ꯅꯨꯄꯤ ꯅꯨꯄꯤꯅ ꯅꯨꯄꯥꯕꯨ ꯐꯥꯕꯅꯦ ꯏꯁꯩꯃ
ꯀ ꯏꯗ꯭ꯔꯣ ꯆꯦꯛꯁꯤꯜꯂꯣ ꯅꯪꯁꯨ
ꯀꯤꯔꯤ ꯀꯤꯔꯦ ꯑꯗꯨꯝ ꯏ ꯀꯥꯏꯕ
ꯍꯥꯥ ꯔ꯭ꯔꯗꯤ ꯀꯞ ꯍꯧꯔꯅꯤ ꯅꯪ
ꯀꯞ ꯄꯊꯗꯤꯁꯤ ꯇ ꯀꯥꯞ ꯀꯥꯄꯣꯏꯗ
ꯌꯦꯁ ꯑ ꯃꯔꯗꯥ
ꯅꯪ ꯅꯪꯒꯤ ꯑꯦꯔꯤꯌꯥꯗ ꯍꯥꯏꯌꯅꯦ ꯑꯦꯛꯖꯦꯛ ꯍꯥꯏꯗ꯭ꯔꯁꯨ ꯅꯪ ꯑꯦꯔꯤꯌꯥ
ꯑꯦꯔꯤꯌꯥ
ꯇꯝꯄꯥꯛꯀꯤꯗꯤ ꯑꯣꯏꯔꯝꯃ ꯇꯝꯄꯥꯛꯇ ꯇꯝꯄꯥꯛꯀꯤ ꯃꯤꯗꯤ ꯅꯠꯇꯦ ꯈꯪꯉꯤ ꯑꯗ ꯑꯣꯏꯁꯣ
ꯃꯅꯦ ꯌꯦꯗꯨꯒꯦꯅꯦ ꯅꯣꯅꯦ ꯌꯥꯔꯒꯅꯦ
ꯑꯣ ꯑꯗꯨꯗꯤ ꯈꯪꯉꯝꯒꯅꯤ ꯑꯩꯉꯣꯟꯗ
ꯅꯪꯒꯤ ꯁꯛꯇ꯭ꯔꯣ ꯑꯩ ꯈꯪꯒꯗꯕ ꯃꯥꯜꯂꯦꯕ ꯑꯩꯅ ꯈꯪꯕ ꯃꯤ ꯃꯥꯜꯂꯦꯕ
ꯑꯩ ꯅꯣꯅꯦꯗ ꯆꯍꯤ ꯇꯔꯦꯠꯀꯨꯝꯕ ꯂꯥꯏꯔꯤꯛ ꯇꯝꯕꯅꯦ ꯍꯥꯏ ꯁ꯭ꯀꯨꯜꯗꯀꯣ
ꯑꯥ
ꯆꯍꯤ ꯇꯔꯦꯠ ꯕꯣꯔꯡꯗ ꯂꯩꯃꯤ
ꯑꯣꯖꯟ ꯀ ꯌꯥꯗꯅ ꯐꯉꯦ
ꯑꯗꯨꯗꯤ ꯅꯪꯗꯤ ꯅꯪ ꯇꯦꯟꯃꯤ ꯈꯔ ꯀꯥꯕ꯭ꯔꯣ
ꯎꯝ ꯑꯗꯦ
ꯁꯥꯔꯣꯟ꯭ꯔꯣ ꯗꯣꯃꯤꯅꯤꯛꯇꯦ ꯈꯪꯉꯦ ꯈꯪꯉꯦ
ꯑꯗꯨꯗꯗ
ꯁꯤꯤꯇꯌꯦ ꯑꯁꯕꯣꯅꯤ ꯇꯥꯟꯂꯅ ꯈꯪꯉꯣꯏ ꯈꯪꯉꯝꯕꯣꯏ
ꯍꯥꯡꯒꯅꯤ
ꯑꯗꯨꯗꯤ ꯅꯪꯒꯤ ꯄꯥꯔꯠ ꯄꯥꯔꯠ ꯋꯥꯟꯒꯤꯔꯥ ꯄꯥꯔꯠ ꯊ꯭ꯔꯤꯒꯤꯔꯥ
ꯑꯗꯨ ꯍꯥꯏꯕ ꯌꯥꯗꯦ
ꯍ ꯑꯗꯨꯕꯨꯗꯤ ꯌꯥꯏꯅ
ꯎꯝ ꯀꯦꯕꯤ ꯀꯦ ꯂꯩꯕꯗꯣ ꯈꯪꯕ꯭ꯔꯥ
ꯑꯣ ꯈꯪꯉꯤ ꯈꯪꯉꯤ ꯈꯪꯉꯤ ꯀꯦꯦꯦꯠꯀꯣ
ꯑꯝ
ꯑ ꯈꯪꯉꯤ ꯈꯪꯉꯤ ꯈꯪꯉꯤ
ꯅꯪ ꯈꯪꯅꯕꯕꯜꯂ ꯏꯕ꯭ꯔꯣ
ꯈꯪꯅꯕ ꯑꯩ ꯍꯣꯏ ꯂꯩ ꯖꯦꯅꯤꯌꯥꯒꯤ ꯃꯅꯥꯎ ꯅꯨꯄꯥ ꯑꯩꯈꯣꯏꯗꯣ ꯑꯩꯈꯣꯏꯒꯤ ꯖꯨꯅꯤꯌꯔꯅꯤꯕ ꯑꯩꯈꯣꯏꯒꯤ ꯌꯥꯝ ꯖꯨꯅꯤꯌꯔꯅꯤ ꯃꯣꯏꯁꯨ
ꯉꯎꯅ ꯄꯁꯤꯅꯦ ꯑꯗꯨꯗꯤ
ꯖꯤꯅꯦ ꯍꯥꯏꯒ ꯅ ꯍꯅ ꯄꯥꯗ꯭ꯔꯣ
ꯑ
ꯑꯥꯎ ꯖꯤꯅꯤꯌꯥꯕꯨꯗꯤ ꯈꯪꯗꯦꯕ ꯑꯗꯨ ꯃꯥꯒꯤ ꯃꯅꯥꯎꯅꯨꯄꯥꯗꯀꯣ
ꯈꯣꯏꯒꯤ ꯂꯒꯥꯅꯦ ꯑꯗꯨ ꯅꯨꯄꯤꯗꯨꯅ
ꯖꯤꯅꯤꯌꯥꯔꯣ
ꯑ
ꯑꯣ ꯑꯗꯨꯗꯤ ꯑꯩꯈꯣꯏ ꯆꯞ ꯃꯥꯟꯅꯔꯅꯤꯅ
ꯎꯝ ꯃꯥꯅ ꯑꯔꯒꯅꯤ
ꯐꯥꯒꯤꯅꯦ ꯑꯩꯗꯤ ꯍꯧꯖꯤꯛ ꯃꯤꯗꯤꯌꯝ ꯃꯤꯗꯤꯌꯝꯅꯤ ꯃꯤꯗꯤꯌꯝ ꯌꯥꯝ ꯑꯍꯟꯁꯨ ꯑꯣꯏꯗꯕ ꯌꯥꯝ ꯑꯉꯥꯡꯁꯨ ꯑꯣꯏꯗꯕꯀꯣ
ꯑꯩꯈꯣꯏꯗꯤ ꯑꯗꯨꯗꯤ ꯀꯔꯤ ꯇꯥꯔꯦ ꯑꯩꯈꯣꯏꯗꯤ
ꯅꯈꯣꯏꯗꯤ ꯌꯥꯝ ꯑꯍꯟꯅꯤꯅ
ꯅꯠꯇ ꯍꯥꯏ
ꯌꯨꯝ ꯄꯥꯟꯊꯣꯛꯈ꯭ꯔꯕꯣ ꯍꯧꯖꯤꯛ ꯅꯨꯄꯥ ꯄꯪꯂꯂꯣ ꯏꯂꯂꯝ ꯀꯨꯣꯏꯔꯕꯗꯤ
ꯏꯔꯦꯗꯏ ꯌꯦꯗꯁꯨ ꯌꯥꯔꯦ ꯑꯩꯔ
ꯆꯁ ꯅꯍꯥꯟ ꯑ ꯊ꯭ꯔꯤꯗꯀꯣ ꯊ꯭ꯔꯤꯗꯀꯣ
ꯑꯥ
ꯇꯁꯤꯗꯅꯠꯇ ꯑ ꯕꯖꯥꯔ ꯑꯦꯔꯤꯌꯥꯗ
ꯎꯝ
ꯃꯗꯔ ꯑꯦꯔꯤꯌꯥꯗ ꯑꯩ ꯌꯥꯝ ꯄꯥꯝꯕ ꯅꯨꯄꯤ ꯑꯃ ꯂꯩꯀꯨ
ꯀꯅꯥꯅ ꯑꯩ ꯈꯪꯗꯕ ꯃꯥꯂꯦꯗ
ꯑꯩ ꯃꯃꯤꯡꯕꯨꯗꯤ ꯍꯥꯏꯔꯔꯣꯏ ꯀꯩ
ꯃꯤ ꯈꯪꯕ꯭ꯔꯣ
ꯍ
ꯑ ꯁꯨꯡꯂꯝꯂꯝꯒꯅꯤ
ꯀꯥꯡꯜꯅꯤꯗ ꯑꯗꯨ ꯑꯗꯨꯝ
ꯃꯁꯛ ꯐꯖꯕ ꯑꯃ ꯂꯩꯕꯅꯦ ꯃꯤ ꯀꯪꯂꯪꯨꯔꯒ ꯗꯨꯀ ꯗꯨꯀꯥꯟ ꯐꯝꯕꯅꯦ ꯃꯔꯥꯛ ꯃꯔꯛꯇ
ꯀꯃꯥꯏ ꯈꯥꯡꯒꯅꯁꯤꯗꯅꯦ
ꯇꯨꯝꯕ ꯃꯥꯂꯤꯒ
ꯆꯨꯝꯅꯦ ꯆꯨꯝꯅ ꯍꯥꯏꯗꯤ ꯑꯗꯨꯝ ꯄꯥꯝꯃꯦ ꯍꯥꯏꯗꯤ ꯃꯁꯛꯄ ꯑꯗꯨꯝ ꯐꯖꯑ ꯍꯥꯏꯕꯅꯤꯗ
ꯎꯝ ꯄꯃꯦꯗꯤꯂ ꯎꯔꯗꯅ
ꯑꯩ ꯃꯁꯥꯕꯨꯗꯤ ꯄꯥꯝꯗꯦ ꯃꯃꯥꯏꯗꯣ ꯃꯃꯥꯏꯗ ꯃꯃꯥꯏꯥꯏꯗ ꯐꯖꯅ
ꯃꯥꯏꯗ ꯑꯣꯏꯅ ꯂꯧꯔꯣ ꯑꯗꯨꯗꯤ
ꯃꯥꯒꯤꯦ ꯐꯤꯒꯥꯔꯦꯗꯤ ꯆꯂꯣ ꯍꯦ
ꯀꯔꯤꯗꯑꯦ
ꯎꯝ ꯎ ꯆꯩ ꯆꯩ ꯃꯆꯥ ꯃꯥꯜꯂꯦ ꯃꯥꯂꯦ
ꯀꯝꯕ ꯃꯤꯁꯦ ꯐꯥꯕꯅꯦ ꯀꯥꯏꯩꯅ ꯅꯁ
ꯀꯪꯕ ꯃꯤ ꯂꯧꯔꯒ ꯀꯔꯤ ꯇꯧꯅꯤ ꯀꯪꯉꯒ
ꯎꯝ ꯌꯥꯝꯅ ꯑꯣꯏꯔꯒ ꯂꯥꯏꯅꯥ ꯌꯥꯝꯅꯕꯅꯦ
ꯅꯣꯏꯕꯗ ꯅꯠꯇꯦ ꯃꯤꯗꯤꯌꯝ ꯂꯩꯌꯦꯅ ꯃꯤꯗꯤꯌꯝ
ꯎꯝ ꯑꯣ ꯑꯣꯏꯔ ꯍꯅꯁ ꯎꯝꯕꯗꯤ ꯌꯥꯝꯃ ꯍꯥꯏꯗꯦꯅꯦ
ꯑꯩ ꯆꯍꯤ ꯇꯔꯦꯠ ꯂꯩꯕꯕꯨ ꯑꯁ ꯅꯣꯅꯦꯒꯤ ꯃꯤ ꯌꯥꯝꯕꯅꯦ ꯑꯩ ꯈꯪꯕ
ꯃꯅꯦꯒꯤꯃꯤꯁꯤ ꯏꯁꯦ ꯐꯖꯕꯅꯤ
ꯅ ꯈ ꯆ ꯇꯦꯗ
ꯁꯅ ꯊꯒꯅ
ꯒꯥꯏꯅꯤ ꯆꯣꯡ ꯌꯣ ꯈꯪꯕ꯭ꯔꯥ ꯒꯥꯏꯅꯤ ꯆꯣꯡ ꯌꯎ ꯈꯪꯕ꯭ꯔꯥ ꯃꯣꯏ ꯄꯨꯏ ꯃꯣꯏꯗ ꯑꯩꯈꯣꯏꯒꯤ ꯀ꯭ꯂꯥꯁꯃꯦꯠ ꯑꯩꯈꯣꯏꯅꯤ
ꯎ ꯍꯜꯂꯝꯒꯅꯤꯗꯝ ꯀꯗꯦ ꯑꯁꯅꯦ ꯑꯣꯏꯔꯇ
ꯑꯗꯨꯅꯦ ꯅꯪ ꯑꯩꯉꯣꯟꯗ ꯉꯥꯡꯉꯤꯕ ꯈꯪꯉꯤꯕ
ꯊꯥꯎꯕꯔꯕꯤ ꯀ
ꯏꯕꯨꯡ ꯀꯥꯎꯋꯥ ꯏꯕꯨꯡ ꯇꯃꯣꯁ ꯀꯋ ꯌꯥ ꯇꯝꯃꯣꯗꯤ ꯈꯔ ꯐꯖꯗꯦꯗ ꯏꯕꯨꯡ ꯑꯗꯨꯝ ꯀꯥꯎ
ꯑꯣꯕꯨ ꯇꯥꯔꯦꯗ
ꯀꯧꯧꯗꯕꯅꯦ ꯀꯩꯅꯣ
ꯏꯁꯤꯁꯨ
ꯎꯝ
ꯃꯤꯟꯁꯤꯁꯨ ꯐꯖ
ꯑꯩꯒꯤ ꯃꯤꯡ
ꯑ
ꯑꯁ ꯑꯩꯗꯤ ꯃꯤꯡ ꯐꯥꯎ ꯐꯖꯕ꯭ꯔꯥꯅꯦ
ꯄꯤꯒꯤ ꯃꯤ ꯃꯥꯜ
ꯅꯨꯄꯤꯒꯤ ꯃꯤꯡ ꯃꯥꯂꯕ
ꯑꯝ
ꯑꯁ ꯂꯣꯔꯤ ꯙꯔꯥꯅꯤꯍꯤ ꯑꯗꯨꯝ ꯍꯥꯏꯕꯅꯦ ꯑꯩꯒꯤ ꯃꯤꯡꯁꯦ ꯅꯨꯄꯤꯒꯤ ꯃꯤꯡ ꯃꯥꯜꯂꯦ ꯅꯨꯄꯤꯒꯤ ꯃꯤꯡ ꯃꯥꯜꯂꯦ ꯍꯥꯏꯕꯅꯤ
ꯃꯥꯜꯂꯦ ꯍꯥꯏꯕꯅꯦ ꯀꯩꯅꯣ ꯁꯥꯎꯅꯤꯡꯕ꯭ꯔꯣ
ꯑꯔꯣ
ꯑꯥ
ꯑꯦ ꯀꯥꯏꯗꯒꯤ ꯀꯗꯥꯏꯗꯒꯤ ꯁꯥꯎꯗꯣꯏꯅꯣ
ꯑꯔꯅ
ꯅꯪꯅ ꯁꯥꯎꯔꯣ ꯁꯥꯎꯒꯅꯣ ꯍꯥꯏꯔꯁꯨ ꯋꯥꯔꯤꯦ ꯈꯔ ꯅꯨꯡꯉꯥꯏꯕ ꯍꯥ
ꯐꯒꯤ ꯇꯧꯐꯝꯅꯤꯗꯅ ꯁꯤꯗꯤ
ꯍꯣꯏ ꯍꯣꯏ
ꯑꯞ ꯂꯣꯏꯔꯔꯕꯣ ꯍꯅ
ꯑ ꯍꯥꯎꯗꯔꯤꯒ
ꯃꯃꯅ ꯍꯜ ꯃ ꯕꯁꯨꯨꯗ꯭ꯔꯦ ꯏꯗ
ꯑꯁꯦ ꯃꯥꯁꯤ